ꯇꯥꯞ꯭ꯔꯣ ꯀꯩꯅꯣ ꯅꯣꯏ ꯑꯗꯥꯋꯥꯏꯗ ꯃꯅꯤꯡꯗ ꯀꯩꯅꯣ ꯃꯈꯣꯟ ꯌꯥꯝ ꯊꯣꯛꯏꯗꯣ
ꯑꯩ ꯃꯊꯛ ꯀꯥꯔꯛꯀꯦꯀꯣ
ꯅꯪ ꯃꯊꯛꯇ ꯑꯣꯏꯅ ꯀꯥꯎ ꯍꯥꯏꯇꯥꯔꯦ ꯃꯄꯥꯟꯒꯤ ꯚꯣꯏꯁ ꯅꯣꯏꯁ ꯀꯨꯝꯕ ꯌꯥꯝ ꯂꯩꯕꯁꯦ ꯄꯩꯁꯥꯗꯣ ꯌꯥꯝꯅ ꯐꯪꯗꯕꯅꯦꯕꯅ ꯀꯩꯩꯅꯣ ꯀꯅꯥ ꯀꯅꯥ ꯀꯅꯥ ꯀꯅꯥ
ꯑꯁ ꯅꯠꯇꯦ ꯃꯇꯥꯡ ꯑꯁꯤ ꯑꯁꯤꯗ ꯃꯣꯏꯒꯤ ꯀꯩꯅꯣ ꯏꯠꯄꯗꯣ ꯏꯠꯂꯛꯄꯒꯤꯅꯤ
ꯍꯣꯏ ꯑꯗꯨꯒꯅꯦ ꯅꯪꯗꯣ ꯑꯗꯨꯝꯅꯦ ꯋꯥꯗꯣ ꯑꯗꯨꯝꯅꯦ ꯉꯥꯡꯉꯨꯀꯣ ꯋꯥꯁꯦ ꯀꯩ ꯍꯥꯏꯇꯥꯔꯦ ꯀꯣꯜ ꯇꯧꯔꯤꯕ ꯃꯤꯗꯨꯒ ꯀꯣꯜ ꯄꯥꯏꯔꯤꯕ ꯃꯤꯒꯗꯣ ꯀꯩꯅꯣ ꯋꯥꯔꯤꯁꯦ ꯑꯗꯨꯝ ꯂꯦꯞꯄ ꯌꯥꯗꯦꯕ ꯌꯥꯝ ꯄꯥꯛꯅ
ꯑꯗꯨꯅ ꯋꯥꯗꯨ ꯑꯗꯨꯝ ꯉꯥꯡꯉꯛꯑꯣ ꯇꯥꯏ ꯇꯥꯏ
ꯃꯤꯅꯤ ꯀꯌꯥꯅꯦꯕ ꯁꯥꯟꯅꯗꯣꯏꯁꯦ
ꯃꯤꯅꯤꯠ ꯇꯔꯥꯅꯤꯊꯣꯏꯅꯦꯕꯀꯣ ꯃꯉꯥꯔ
ꯃꯉꯥꯔꯛ ꯑꯣ ꯑꯩ ꯆꯞ ꯃꯥꯟꯅꯅ ꯑꯩꯒ ꯑꯗꯨꯝ
ꯍꯣꯏ ꯑꯗꯨ ꯃꯉꯥꯔꯛ ꯍꯥꯏꯁꯦ ꯅꯪꯒ ꯑꯍꯨꯝꯂꯛ ꯈꯛ ꯇꯧꯅ ꯌꯥꯗꯣꯏꯅꯦꯕ ꯍꯧꯖꯤꯛꯀꯤꯗꯤ ꯑꯍꯨꯝꯂꯛ ꯑꯍꯨꯝꯂꯛ ꯍꯦꯛ ꯇꯧꯅ ꯂꯣꯏꯕ ꯀꯩ ꯍꯥꯏꯇꯥꯔꯦ ꯑꯩꯈꯣꯏ ꯃꯣꯏꯒꯤ ꯀꯨꯜ ꯗꯥꯎꯟ ꯄꯦꯔꯛꯅ ꯑꯃ ꯂꯩꯌꯦꯕꯀꯣ ꯀꯨꯜꯗꯥꯎꯟ ꯄꯦꯔꯛꯇꯁꯦ ꯃꯤꯅꯤꯠ ꯇꯔꯥꯃꯉꯥꯃꯨꯛ ꯂꯩꯌꯦꯕꯀꯣ ꯑꯗꯨꯅ ꯃꯤꯅꯤꯠ ꯇꯔꯥꯃꯉꯥꯗꯣ ꯂꯩꯔ ꯃꯇꯨꯡꯗ ꯑꯃꯨꯛ ꯀꯣꯜ ꯑꯅꯤꯃꯨꯛ ꯑꯃꯒ ꯇꯧꯗꯣꯏꯅꯦꯕ ꯑꯗꯣ ꯑꯩꯅ ꯀꯣꯜ ꯇꯧꯔꯛꯄ ꯑꯩꯅ ꯏꯃꯥꯟꯅꯕꯤꯗ ꯍꯪꯕ ꯅꯍꯥꯟ ꯑꯩꯒ ꯀꯣꯜ ꯇꯧꯅꯕꯗꯣ ꯀꯌꯥ ꯐꯪꯒꯦꯅ ꯑꯩꯅ ꯅꯉꯣꯟꯗ ꯍꯥꯏ ꯑꯩꯗꯤ ꯋꯥꯟ ꯁꯤꯛꯁꯇꯤꯃꯨꯛ ꯐꯪꯉꯦꯅ
ꯑꯥ
ꯑꯗꯨꯒ ꯏꯃꯥꯟꯅꯕꯤꯗꯨꯅ ꯇꯨ ꯍꯟꯗ꯭ꯔꯦꯗꯀ ꯇ꯭ ꯇꯤ ꯍꯥꯏꯕ꯭ꯔꯥ ꯆꯅꯤꯒ ꯀꯨꯟꯂ ꯀꯨꯟꯊ꯭ꯔꯥꯔꯛ ꯑꯗꯨꯗꯥꯏꯅ ꯑꯗꯨꯃꯨꯛ ꯐꯪꯉꯤꯉꯁꯦ ꯀꯣꯜ ꯑꯅꯤꯈꯛꯅꯤꯀꯣ ꯌꯥꯔꯛꯏꯁꯦ
ꯑꯥꯎ ꯑꯍꯨꯝ ꯇꯗ
ꯑꯅꯤ ꯈ ꯇꯧꯕꯗꯅꯦꯕ ꯀꯩꯒꯤꯅꯣꯗꯤ ꯑꯁꯦꯡꯒꯤꯗꯤ ꯀꯣꯟꯜ ꯃꯉꯥꯅꯦꯕꯀꯣ ꯀꯣꯣꯟ ꯃꯉ ꯗ ꯏꯕꯥꯏꯅꯤꯗꯣ ꯈꯤꯇꯪ ꯆꯤꯟ ꯈ ꯈꯔ ꯊꯤꯔꯨꯕ ꯃꯥꯜꯂꯦꯕ
ꯑ
ꯑꯗꯨꯒꯤ ꯆꯤꯟꯊꯤꯔꯨꯕꯒꯤ ꯀꯃꯥꯏ ꯍꯥꯏꯅꯤ ꯌꯥꯔꯛꯇꯕ
ꯑꯣ ꯑ
ꯔꯤꯖꯦꯛ ꯆꯕ ꯍꯥꯏ
ꯆꯤꯟ ꯍꯥꯏꯁꯦ ꯑꯩꯈꯣꯏ ꯃꯅꯤꯄꯨꯔꯗꯁꯨ ꯁ꯭ꯂꯦꯡ ꯍꯥꯏꯁꯦ ꯀꯩꯅꯣ ꯇꯧꯔꯛꯇꯣꯏꯅꯦꯕ ꯃꯣꯏꯅ ꯑꯥꯗ ꯏꯟꯇꯔꯄ꯭ꯔꯤꯠ ꯇꯧꯗꯣꯏꯅꯦꯕ ꯅꯠꯇ꯭ꯔꯥ
ꯍꯣꯏ ꯍꯣ ꯍꯣꯏ ꯏꯟꯇꯔꯄ꯭ꯔꯤꯠ ꯇꯧꯕ ꯅꯪꯅ ꯏꯪꯂꯤꯁ ꯁꯤꯖꯤꯟꯅꯔꯤꯀꯣ ꯅꯪꯗꯣ ꯃꯇꯝꯗꯣ ꯀꯛꯇꯣꯏꯅꯤꯀꯣ ꯑꯗꯨ ꯂꯥꯛꯔꯤꯅꯦ ꯄꯨꯟꯁꯤꯁꯤꯕꯨ ꯀꯃꯥꯏꯅ ꯇꯧꯔꯤꯒꯦ ꯍꯣꯁꯇꯦꯜꯗ ꯂꯩꯕꯁꯦ
ꯄꯨꯟꯁꯤꯁꯦ ꯌꯥꯝ ꯕꯣꯔꯤꯡ ꯁꯨꯏ
ꯌꯥꯝ ꯅꯨꯡꯉꯥꯏꯇꯦ
ꯀꯩꯗꯤ ꯏꯝꯐꯥ ꯐꯍꯜꯂꯤꯁꯤꯃ ꯋꯥꯔꯤ ꯁꯔꯣꯗꯨꯗ
ꯅꯠꯇꯦ ꯀꯩꯅꯣ ꯅꯪ ꯏꯐꯥꯎ ꯆꯠꯂꯤꯗꯨꯕ ꯀꯩꯝ ꯈꯜꯂꯨꯅꯣ ꯋꯥꯔꯤꯁꯤꯁꯦ ꯂꯣꯏ ꯁꯥꯒꯗꯕꯅꯦ ꯑꯗꯣ ꯑꯁꯤꯒꯤ ꯅꯨꯄꯥ ꯅꯨꯄꯥ ꯃꯌꯥꯝꯗꯣ ꯂꯩꯃꯤꯟꯅꯕꯗ ꯅꯍꯥꯟ ꯃꯨꯛ ꯇꯧꯕꯗꯣ ꯑꯗꯨꯃꯥꯏꯅ ꯇꯧꯕ꯭ꯔꯣ ꯀꯃꯥꯏꯅ ꯇꯧꯒꯦ
ꯇꯧꯗꯦꯗ ꯍꯧꯖꯤꯛꯇꯤ ꯍꯥꯏꯗꯤ ꯑꯩꯗꯤ ꯑꯃꯔꯖꯤꯠ ꯍꯥꯏꯗꯤ ꯏꯕꯥꯅꯤꯇꯪꯅꯤꯗꯅ ꯑꯗꯩꯗꯤ ꯁꯦꯅꯤꯌꯔ ꯑꯝꯇꯒꯁꯨ ꯂꯩ ꯅꯠꯇ꯭ꯔꯦꯗꯅ ꯑꯗꯨꯅ ꯑꯩꯅ ꯖꯒꯣꯏ ꯁꯥꯅꯤꯡꯉꯤ ꯀꯨꯁꯤ ꯏꯁꯩ ꯁꯛꯅꯤꯡꯉꯤ ꯀꯨꯁꯤ ꯑꯗꯨꯒꯨꯝꯕ ꯐ꯭ꯔꯤꯗꯝ ꯑꯃꯗꯤ ꯐꯪꯉꯦꯕꯀꯣ ꯅꯨꯡꯉꯥꯏꯇꯕ ꯍꯥꯏꯔꯒꯗꯤ ꯑꯇꯩ ꯂꯣꯏ ꯅꯨꯡꯉꯥꯏ ꯑꯗꯣ ꯍꯧꯖꯤꯛꯁꯦ ꯁ ꯆꯠꯄꯒꯁꯦ ꯑꯩꯈꯣꯏ ꯀꯩꯅꯣ ꯇꯧꯔꯦꯗꯅ ꯑꯩꯣꯏ ꯒꯥꯔꯤ ꯃꯆꯥꯒꯃꯝ ꯂꯣꯏ ꯂꯩꯅꯔꯕꯅꯤꯅ ꯅꯨꯡꯉꯥꯏꯔꯦꯕ ꯍꯧꯖꯤꯛ ꯗꯤꯅꯣꯀꯨꯃꯥꯔꯒꯤꯁꯨ ꯂꯩꯔꯦ ꯁꯃꯥꯟꯇꯒꯤꯁꯨ ꯂꯩꯔꯦ ꯑꯗꯒꯤꯗꯤ ꯀꯩꯅꯣꯁꯨ ꯂꯩꯔꯦ ꯃꯨꯗꯨꯨꯆꯟꯗꯁꯨ ꯂꯩꯔꯦ ꯑꯍꯨꯝꯅꯦꯗ ꯑꯗꯨꯒ ꯑꯩꯈꯣꯏ ꯁꯤꯗ ꯂꯩꯔꯤꯦ ꯒꯦꯅꯤꯌꯣꯒꯤꯁꯨ ꯂꯩꯔꯦꯗꯅ ꯒꯦꯅꯤꯌꯣꯕꯨꯗꯤ ꯃꯌꯨꯝꯗ ꯂꯩꯇꯔꯦꯗꯅ ꯑꯩꯈꯣꯏ ꯁꯤ ꯂꯩꯕꯁꯦ ꯀꯅꯣꯅꯦ ꯑꯃꯔꯖꯤꯅꯦ ꯑꯩꯅꯦ ꯃꯣꯗꯨꯆꯟꯗ꯭ꯔꯅꯦ ꯀꯩꯅꯣꯅꯦ ꯑꯗꯣ ꯒꯥꯔꯤꯁꯦ ꯂꯣꯏꯅ ꯁꯨꯅꯩ ꯍꯥꯏꯇꯥꯔꯦ ꯅꯪ ꯂꯥꯛꯑꯒꯁꯨ ꯁꯨꯗꯣꯏꯅꯦꯕ ꯆꯠꯄꯩꯗꯤ ꯀꯩꯝ ꯑꯋꯥꯕ ꯗꯤ ꯑꯣꯏꯗꯦ ꯑꯗꯨ ꯑꯣꯏꯇꯥꯔꯁꯨ ꯎꯝ ꯅꯨꯡꯉꯥꯏꯇꯕ ꯍꯥꯏꯔꯒꯗꯤ ꯑꯩꯈꯣꯏꯒꯤ ꯑꯗꯨꯝ ꯍꯣꯁꯇꯦꯜ ꯍꯥꯏꯔꯦꯗꯅ ꯆꯥꯕ ꯊꯛꯄꯁꯦ ꯆꯥꯕꯁꯦ ꯁꯦ ꯑꯩꯈꯣꯏ ꯃꯤꯁꯦ ꯌꯥꯝꯗꯦꯕ ꯍꯣꯁꯇꯦꯜꯁꯤꯗ ꯑꯗꯨꯅ ꯍꯣꯁꯇꯦꯜ ꯔꯟ ꯇꯧꯦ ꯈꯔ ꯋꯥꯅꯩꯌꯦꯕ ꯑꯗꯨꯒꯤ ꯊꯥ ꯁꯨꯃꯥꯏꯅ ꯐꯥꯔꯛꯄꯁꯤꯗ ꯍꯣꯁꯇꯦꯜ ꯄꯩꯁꯥ ꯊꯧꯅꯕ ꯁꯤꯦꯅꯤꯌꯔ ꯂꯩꯩꯅꯀꯣ ꯃꯥꯏ ꯇꯕꯣ ꯀꯩꯁꯨ ꯌꯥꯝ ꯍꯥꯎꯋꯦ ꯑꯗ ꯍꯥꯎꯕ ꯍꯥꯏꯁꯦ ꯑꯩꯈꯣꯏ ꯅꯨꯡꯗꯥꯡꯒꯨꯝꯕ ꯈꯛꯀ ꯍꯥꯎꯋꯦꯀꯣ ꯑꯗ ꯑꯌꯨꯛꯁꯨ ꯑꯗꯨꯝ ꯍꯋꯥꯏ ꯑꯗꯨꯝ ꯐꯖꯅ ꯍꯥꯎꯋꯦ ꯀꯥꯡꯕꯦꯀ ꯄꯦꯔꯝꯃꯒꯗꯤ ꯍꯥꯎꯋꯦ ꯑꯗꯨꯒ ꯑꯇꯣꯞꯄ ꯊꯣꯡꯗ ꯀꯩꯅꯣ ꯇꯧꯋꯦꯕ ꯆꯥꯕ ꯌꯥꯗꯦꯕ ꯑꯗꯨꯅ ꯉꯥꯔꯤꯒꯨꯝꯕ ꯃꯣꯔꯣꯛꯀꯨꯝꯕ ꯂꯩꯁꯜꯂꯒꯅꯦ ꯑꯗꯨꯝ
ꯎꯝ ꯌꯥꯔꯁꯦ ꯑꯩ ꯑꯩ ꯂꯥꯛꯑꯒꯗꯤꯅꯦ ꯍꯧꯖꯤꯛꯅꯦ ꯈꯝꯕ꯭ꯔꯣ ꯍꯣꯁꯇꯦꯜ ꯑꯗꯣ ꯑꯩꯒꯤ ꯏꯌꯨꯝ ꯑꯣꯟꯊꯣꯛꯇꯣꯏꯅꯦ
ꯃꯥꯅꯦ ꯑꯗꯣ ꯑꯩꯈꯣꯏꯗꯤ ꯁꯨꯃꯥꯏꯅ ꯇꯧ꯭ꯔꯥ ꯍꯌꯦꯡꯁꯦ ꯑꯩꯈꯣꯏꯁꯦ ꯍꯌꯦꯡꯁꯦ ꯍꯩ ꯁꯣꯠꯇꯕꯨꯗꯤ ꯂꯩꯇꯦꯕ ꯑꯗꯣ ꯍꯩ ꯁꯣꯇꯤꯒꯤ ꯃꯃꯥꯡꯗ ꯐꯝꯃꯤꯕ ꯅꯨꯄꯤꯗꯣ ꯅꯨꯄꯥꯗꯣ ꯑꯗ ꯑꯩꯈꯣꯏꯒꯤ ꯑꯦꯇꯦꯟꯗꯦꯟꯁꯇꯣ ꯌꯦꯡꯁꯦ ꯍꯥꯏꯅ ꯌꯦꯀ ꯑꯗꯨꯗꯣ ꯍꯩꯁꯣꯇꯤ ꯃꯃꯥꯡꯗ ꯐꯝꯕ ꯅꯨꯄꯥꯗꯣꯗ
ꯄꯤꯔꯣ ꯀꯩꯅꯣ ꯄꯤꯕꯤꯌꯣꯔꯥ
ꯑꯦꯅꯥ ꯑꯦꯅꯥꯇꯃꯤꯒꯤꯦ
ꯑꯦꯅꯥ ꯇꯣꯃꯤꯒꯤ ꯑꯗꯨꯗ ꯀꯃꯥꯏꯅ ꯇꯧꯔꯕ
ꯑꯗꯨꯗꯣ ꯑꯩ ꯌꯦꯡꯁꯦ ꯍꯥꯏ ꯍꯌꯦ ꯌꯦꯡꯁꯦ ꯃꯥꯥꯏ ꯍꯥꯏꯅꯕꯅꯦ ꯀꯦꯅꯔꯁꯨ ꯂꯥꯛꯑꯣ ꯍꯥꯏꯅ ꯌꯥꯔ ꯌꯥꯎꯔꯒ ꯌꯦꯡꯖꯦ ꯑꯩꯅ ꯑꯗꯨꯅꯦ ꯑꯗꯣ ꯏꯕꯦꯝ ꯅꯪꯕꯣ ꯑꯁꯦꯕ ꯁꯨꯇ꯭ꯔ ꯀꯥꯏꯗꯤ ꯀꯩꯅꯣ ꯃꯣꯏ ꯔꯦꯟꯗꯤ ꯑꯣꯏꯅ ꯍꯥꯏꯅꯦꯕ ꯁꯥꯔ ꯕꯣꯟ ꯁꯟ ꯍꯣꯏ ꯑꯗꯒꯤꯗꯤ ꯃꯣꯏꯗ ꯈꯔ ꯂꯥꯛꯍꯕꯅ ꯐꯒꯅꯤ ꯅꯠꯇ꯭ꯔꯗꯤ ꯑꯦꯅꯥꯎ ꯇꯧꯃꯤꯗꯤ ꯁꯨꯕꯥ ꯂꯥꯁ ꯃꯤꯅꯤꯗꯅ ꯍꯥꯏꯅ ꯍꯥꯏꯅ ꯑꯩꯈꯣꯏ ꯗꯦꯟꯇꯦꯜ ꯁꯥꯏꯠꯀꯤꯗꯤ ꯑꯣꯖꯥꯁꯦ ꯑꯦꯛꯖꯥꯝꯗ ꯐꯠꯇꯕꯗꯨ ꯊꯥꯒꯠꯄꯤꯔꯒꯦꯗ ꯂꯩꯕ ꯃꯤ ꯉ ꯍꯥꯏ ꯑꯗꯨꯅꯩꯅꯣ ꯇꯧ ꯑꯦꯅꯥꯇ ꯑꯗꯨꯣꯝꯇ ꯀꯩꯅꯣ ꯇꯧꯍꯧꯕꯣ ꯁꯨꯃꯥꯏꯅ ꯍꯥꯏꯕ ꯍꯥꯏꯇꯥꯔꯦ ꯃꯣꯏꯅꯁꯨ ꯁꯥꯏꯔꯤꯒꯤ
ꯑꯩꯕ꯭ꯔꯥ ꯑꯩ ꯃ ꯊꯥꯏ ꯑꯃ ꯁꯥꯏ ꯑꯗꯨꯅꯅꯦ ꯑꯩꯗꯣ ꯑꯩꯅ ꯍꯥꯏꯅꯤꯡꯉꯤꯁꯦ ꯃꯣꯏꯗꯅꯦ ꯈꯪ ꯑꯩꯗꯣ ꯐꯥꯕ ꯌꯥꯍꯟꯕꯤꯌꯨ ꯑꯩ ꯇꯣꯞꯄ ꯆꯠꯆꯔꯒꯦꯅ ꯍꯥꯏꯅꯤꯡꯕ ꯑꯩꯅ
ꯑꯣ ꯑꯗꯨꯅꯦ ꯍꯥꯏꯁꯦ ꯍꯥꯏꯗꯤ ꯅꯪ ꯁꯨꯝ ꯀꯩꯅꯣ ꯂꯩ ꯑꯗꯣ ꯌꯥꯕꯨꯗꯤ ꯌꯥꯅꯤꯗꯅ ꯃꯥꯅꯦ ꯑꯗꯩꯗꯤ ꯅꯪ ꯍꯧꯖꯤꯛ ꯑꯦꯛꯖꯥꯝ ꯏꯟꯇꯔꯅꯦꯠ ꯑꯦꯁꯦꯁꯃꯦꯟ ꯊꯥꯗꯕꯒ ꯀꯩꯅꯣ ꯇꯧꯕ ꯅꯠꯇꯦꯗꯅ ꯑꯗꯣ ꯄꯥꯎꯁꯨ ꯁꯨꯃꯥꯏꯅ ꯇꯧꯋ ꯃꯃꯥꯡ ꯆꯍꯤ ꯑꯩꯒꯤꯩꯅ ꯑꯦꯝ ꯕꯤ ꯕꯤ ꯑꯦꯁꯇ ꯃꯣꯏ ꯃꯤꯁꯦ ꯃꯤ ꯈꯔ ꯊꯥꯒꯠꯇꯕ ꯃꯥꯜꯂꯦꯕ ꯌꯨꯅꯤꯚꯔꯁꯤꯇꯤ ꯑꯦꯛꯖꯥꯝꯒꯤ
ꯁꯨ
ꯃꯔꯝꯁꯤꯅ ꯃꯤ ꯑꯃꯒꯤ ꯒꯤ ꯃꯔꯝꯁꯤꯅ ꯑꯇꯩꯕꯨꯗꯤ ꯃꯣꯏ ꯁꯨꯗꯕꯒꯤ ꯑꯣꯏꯔꯝꯕ ꯑꯣꯔ ꯀꯩꯅꯣ ꯀꯧꯕꯒꯤ ꯑꯗꯨꯗꯤ ꯈꯪꯗ꯭ꯔꯦ ꯑꯗꯣ ꯃꯤ ꯑꯃꯁꯤꯅ ꯀꯃꯥꯏꯅ ꯇꯧꯋꯦ ꯗ ꯏꯟꯇꯔꯅꯦꯠ ꯑꯦꯁꯦꯁꯃꯦꯟꯁꯦ ꯌꯥꯎꯍꯧꯗ꯭ꯔꯕ ꯑꯗꯨꯗꯨꯒꯤ ꯑꯗꯨꯃꯥꯏꯅ
ꯑꯥ ꯑꯣ ꯑꯗꯣ ꯑꯩꯗꯤ ꯏꯟꯇꯔꯅꯦꯠ ꯑꯦꯁꯦꯁꯃꯦꯟꯇꯣ ꯑꯅꯤꯃꯛ ꯊꯥꯗꯣꯏꯅꯦ ꯑꯩ ꯍꯟꯗꯛ
ꯑꯣ ꯍꯥꯏꯖꯅꯦ
ꯑꯗꯨꯂꯒ ꯑꯗꯨꯃꯥꯏꯅ ꯎꯝ
ꯍꯣꯏ ꯍꯣꯏ ꯍꯣꯏ ꯑꯗꯩꯗꯤ ꯀꯦꯁ ꯑꯗꯨꯝ ꯌꯥꯎꯅꯕ ꯈꯣꯠꯅꯕ ꯇꯧꯕꯗꯣ
ꯑꯗꯨꯕꯨ ꯅꯣꯏꯅ ꯀꯩꯅꯣ ꯊꯇꯔꯀꯤ ꯊꯣꯛꯑꯦꯌꯦ ꯍꯥ ꯇꯥꯕ꯭ꯔꯣ
ꯑꯦꯟꯇꯤꯅ ꯊꯣꯛꯑꯦ ꯈꯪꯗꯦꯅ ꯇꯥꯏꯌꯦ ꯑꯗꯨꯒꯤ ꯋꯥꯒ ꯑꯃꯠꯇ ꯇꯥꯗꯦ
ꯃꯥꯛ ꯃꯔꯤ ꯃꯔꯤ ꯍꯦꯟꯒꯠ ꯑꯩ ꯀꯃꯥꯏꯅ ꯍꯥꯏ
ꯍꯦꯟꯀꯠꯅꯩꯌꯦ ꯑꯩꯅ ꯍꯦꯟꯀꯠꯂꯒ ꯍꯥ ꯀꯦꯗꯣ ꯑꯩ ꯈꯪꯗ꯭ꯔꯦꯕꯦꯝꯅ ꯃꯔꯀ ꯃꯔꯤ ꯍꯦꯟꯒꯠꯂꯦꯅ ꯑꯩꯕꯨ
ꯌꯦꯡꯊꯣꯛꯑꯣ ꯑꯗꯨꯒ ꯅꯪꯒꯤ ꯄꯣꯁꯤꯕꯜꯗꯨꯁꯨ ꯌꯦꯡꯉꯣ ꯊꯋꯥꯏꯅ ꯑꯗꯨꯁꯨ ꯇꯧꯔꯤꯕꯅꯤꯅꯀꯣ ꯑꯗꯨꯒ ꯑꯩ ꯑꯗꯨꯝ ꯇꯥꯗꯧ ꯃꯥꯜꯂꯦꯗ ꯍꯥꯏ ꯇꯥꯔꯗꯤ ꯅꯪꯒꯤ ꯃꯥꯏꯟꯗꯣ ꯁꯠ ꯆꯦꯟꯖ ꯇꯧꯔꯒꯅꯦ ꯁꯤꯗ ꯐꯣꯀꯁ ꯇꯧꯅꯕ ꯇꯧꯁꯤ ꯏꯕꯦꯝꯃ
ꯌꯥꯔꯦ ꯑꯩ ꯅꯠꯇꯦ ꯑꯩꯒꯤꯗꯤ ꯍꯧꯖꯤꯛ ꯑꯩ ꯐꯣꯀꯁ ꯇꯧꯔꯕꯅꯤ ꯑꯟ ꯐꯣꯜ ꯐꯣꯔꯦꯁ ꯑꯩꯗꯤ ꯍꯧꯖꯤꯛ ꯏꯁꯩ ꯁꯛꯇꯣꯏꯅꯤ ꯏꯕꯦꯝ
ꯑꯥ ꯑꯥ
ꯈꯪꯗꯦ ꯕꯦꯝꯃꯥ ꯑꯗꯣ ꯍꯣꯁꯇꯦꯜꯗꯨꯅ ꯑꯗꯣ ꯑꯥꯒꯁꯇꯅꯤꯗꯅ
ꯑꯥ
ꯄꯥꯅꯕ ꯃꯇꯝꯗꯤ ꯂꯩꯇꯦ ꯍꯥꯏꯕ
ꯂꯩꯥꯇꯤꯌꯦ ꯑꯩꯈꯣꯏ ꯁꯨꯃꯥꯏꯅ ꯍꯥꯏꯅꯩꯀꯣ ꯑꯩꯈꯣꯏꯁꯦ ꯍꯟꯗꯛꯁꯦ ꯏꯟꯇꯔꯅꯦꯜ ꯑꯦꯁꯦꯁꯃꯦꯟꯁꯦ ꯄ꯭ꯔꯤ ꯌꯨꯅꯤ ꯑꯣꯏꯈ꯭ꯔꯗꯤ ꯐꯩ ꯅꯠꯇ꯭ꯔꯒꯗꯤ ꯄ꯭ꯔꯤꯌꯨꯅꯤꯁꯨ ꯇꯧꯔꯛꯀꯅꯤ ꯑꯗꯩ ꯌꯨꯅꯤꯚꯔꯁꯤꯇꯤꯁꯤ ꯇꯧꯅꯤ ꯍꯥꯏꯌꯦꯕ ꯑꯗꯨꯗꯤ ꯑꯥ ꯑꯥꯒꯁ ꯁꯚꯦꯟꯇꯤꯟꯗꯒꯤ ꯌꯨꯅꯤ ꯂꯩꯔꯦ ꯑꯗꯨꯒ ꯄ꯭ꯔꯤ ꯌꯨꯅꯤꯗ ꯀꯔꯝ ꯀꯥꯟꯗ ꯂꯦꯞ ꯀꯔꯝ ꯀꯥꯟꯅ ꯇꯧꯔꯒ ꯑꯩꯈꯣꯏꯗꯤ ꯑꯦ ꯗꯦꯠ ꯁꯤꯁꯇꯒꯤ ꯑꯦꯛꯖꯥꯝ ꯍꯧꯈꯤꯕꯗꯒꯤ ꯂꯣꯏꯔꯨꯗꯤ ꯍꯥꯏꯕ ꯅꯪꯕꯨ
ꯑꯩꯗꯤ ꯀꯩꯅꯣ ꯑꯗꯨ ꯇꯧꯗꯧ ꯃꯥꯟꯗ꯭ꯔꯦ ꯍꯥꯏꯕ ꯇꯧꯅꯤꯕꯨ ꯍꯥꯏꯕ꯭ꯔꯕ
ꯄ꯭ꯔꯤꯌꯨꯅꯤꯁꯦ ꯇꯧꯅꯤꯗꯤ ꯍꯥꯏ ꯑꯩꯈꯣꯏꯁꯤꯗ ꯏꯔꯥꯡ ꯑꯃ ꯂꯩꯗꯅ ꯑꯗꯨ ꯇꯧꯗꯅ ꯂꯩ ꯂꯩꯇꯕꯅꯤꯅꯅꯦ ꯑꯗꯣ ꯈꯪꯗꯦꯗ ꯄ꯭ꯔꯤꯌꯨꯅꯤꯠ ꯇꯧꯗꯕꯤꯗ ꯌꯨꯅꯤꯚꯔꯁꯤꯇꯤ ꯊꯥꯈꯤꯕ ꯕꯦꯠꯁꯨ ꯌꯥꯎꯕ ꯃꯥꯜꯂꯦꯕꯀꯣ
ꯎꯝ
ꯑꯗꯨꯅ ꯈꯪꯗꯦ ꯑꯗꯨꯝ ꯏꯟꯇꯔꯅꯦꯠ ꯁꯤꯁꯃꯦꯟꯗꯣ ꯐꯖꯅ ꯇꯧ ꯇꯧꯁꯦ ꯍꯥꯏꯗꯤ ꯑꯦꯅꯥꯇꯣꯃꯤꯗꯤ ꯍꯣꯜ ꯆꯦꯞꯇꯔꯅꯦ ꯍꯥꯏꯕ
ꯑꯗꯨꯅꯦ ꯑꯗꯨꯗꯣ ꯐꯖꯅ ꯇꯧꯗꯕꯁꯨ ꯌꯥꯋꯦ ꯑꯗꯣ ꯑꯗꯣ ꯑꯦꯅꯥꯇꯣꯃꯤꯒꯤ ꯀꯃꯥꯏ ꯍꯥꯏꯅꯤ ꯑꯩꯈꯣꯏꯅ ꯈꯪꯗꯕ ꯃꯃꯤꯡ ꯃꯌꯥꯝꯗꯣ
ꯑꯥ
ꯑꯗꯨꯣ ꯍꯧꯖꯤꯗꯤ ꯀꯃꯥꯏꯅ ꯈꯪꯉꯗꯣꯏꯣ ꯑꯦꯝꯕ꯭ꯔꯥꯂꯣꯖꯤꯒꯗꯨꯅ ꯀꯃꯥꯏ ꯇꯧꯗꯣꯏꯅꯣ ꯀꯩ ꯌꯦꯡꯗꯨꯅꯣ ꯑꯩꯁꯨ ꯈꯪꯗꯦ
ꯑꯗꯣ ꯑꯩꯈꯣꯏꯗ ꯍꯧꯖꯤꯛꯁꯦ ꯑꯣꯡꯂꯤ ꯋꯥꯟ ꯎꯄꯥꯏꯇꯪꯅꯦꯕ ꯂꯩ ꯑꯣꯞꯁꯟ ꯑꯃꯇꯪꯅꯦꯕ ꯂꯩꯔꯤꯁꯦ ꯑꯣꯞꯁꯟ ꯑꯝꯇꯪꯖꯦ ꯀꯃꯥꯏꯅꯅꯣ ꯍꯥꯏꯔꯀꯥꯟꯗ ꯑꯩꯈꯣꯏꯁꯦ ꯈꯔ ꯈꯟꯀꯠꯂꯒꯅꯦ ꯄꯥꯕꯁꯦ ꯁꯤ ꯈꯔ ꯈꯟꯒꯠꯂ ꯄꯥꯕꯗ ꯅꯠꯇ꯭ꯔꯗꯤꯅꯦ ꯅꯪꯅ ꯍꯧꯖꯤꯛ ꯍꯧꯖꯤꯛ ꯑꯩꯁꯦ ꯒ꯭ꯌꯥꯟ ꯇꯥꯍꯧꯗ꯭ꯔꯦ ꯍꯥꯏꯅ ꯑꯣꯜ ꯚꯤꯗꯤꯑꯣ ꯌꯦꯡ ꯂꯦꯛꯆꯔ ꯌꯦꯡꯉꯒ ꯇꯧꯔꯛꯄ ꯅꯪ ꯑꯣꯏꯔꯣꯏꯕ ꯈꯪꯕ꯭ꯔꯥ
ꯑꯣꯏꯔꯣꯏꯌꯦ ꯀꯃꯥꯏꯅ ꯑꯣꯏꯗꯣꯏꯅꯣ
ꯃꯃꯤꯡꯁꯦ ꯅꯪꯅ ꯇꯥꯗꯧꯕꯩꯇꯥꯥꯔꯅꯅꯦ ꯆꯤꯟꯐꯥ ꯐꯥꯒꯗꯕꯗ ꯆꯝꯐꯥ ꯐꯥꯕꯣꯏ ꯂꯣꯏ ꯀꯠꯂꯩ ꯉꯥꯛꯇ ꯅꯠꯇ꯭ꯔ ꯑꯩꯈꯣꯏꯁꯦ ꯑꯗꯨꯃꯥꯏꯅ ꯑꯗ ꯍꯪꯖꯔꯛꯇ꯭ꯔꯗꯤ ꯅꯪꯒꯤ ꯅꯗꯥꯎꯅꯤꯗꯅ ꯑꯩꯁꯨ
ꯍꯣꯏ ꯑꯗꯣ ꯑꯩꯁꯦ ꯀꯃꯥꯏ ꯍꯥꯏꯅꯤ ꯕꯏꯕꯥꯗꯁꯨ ꯑꯩꯁꯦ ꯑꯗꯨꯝ ꯑꯩ ꯁꯤꯖꯣꯗꯤ ꯑꯗꯨꯝ ꯕꯥ ꯕꯥꯏꯕꯥꯗꯣ ꯌꯥꯗꯦ ꯍꯥꯏꯕ ꯈꯪꯕ꯭ꯔꯥ ꯖꯨꯗꯣꯒꯤ ꯕꯥꯏꯕꯥ ꯃꯥꯗꯤ ꯑꯃꯨꯛ ꯑꯗꯣ ꯑꯩꯁꯦ ꯀꯃꯥꯏ ꯍꯥꯏꯅꯤ ꯑꯩꯅ ꯄꯥꯈꯠꯂꯤꯕꯕ ꯀꯩꯅꯣ ꯕꯔꯥꯁꯦ ꯀꯃꯥꯏ ꯑꯦꯅꯥ ꯇꯣꯃꯤꯁꯦ ꯌꯥꯝ ꯄꯥꯈꯠꯂꯦ ꯍꯥꯏꯕ
ꯎꯝ ꯑꯩꯁꯨ ꯅꯪꯒꯤ ꯑꯦꯞꯇꯣ ꯑꯗꯨ ꯍꯥꯞꯆꯟꯒꯦ ꯇꯧꯕꯅꯦꯃ ꯑꯦꯅꯥꯇꯣꯃꯤ ꯄꯥꯕꯒꯤꯗꯣ
ꯍꯣꯏ ꯍꯣ ꯍꯣꯏ ꯑꯩ ꯑꯗꯨꯗꯣ ꯑꯝꯇ ꯃꯥꯔꯀꯤꯡ ꯀꯩꯅꯣ ꯀꯩꯀꯥꯒꯗꯣ ꯂꯣꯏꯅ ꯄꯥꯝ ꯇꯥꯔꯒꯅꯦ ꯑꯩꯗꯣ ꯀꯩꯅꯣ ꯇꯧꯒꯦ ꯇꯧꯕꯅꯤ ꯈꯪꯗꯦ
ꯑꯗꯣ ꯑꯩ ꯁꯨꯝ ꯍꯥꯏꯗꯤ ꯍꯣꯁꯇꯦꯜ ꯍꯣꯁꯇꯦꯜꯁꯦ ꯀꯩꯁꯨ ꯍꯥꯏꯗꯤ ꯆꯥꯕ ꯊꯛꯄ ꯍꯥꯏꯁꯦ ꯌꯥꯝ ꯃꯔꯨ ꯑꯣꯏꯗꯅꯀꯣ ꯑꯗꯣ ꯅꯨꯡꯉꯥꯏꯇꯦ ꯍꯥꯏꯔꯒꯁꯨ ꯑꯩ ꯁꯤꯗ ꯄꯨꯟꯁꯤ ꯆꯨꯞꯄ ꯂꯩꯒꯗ ꯅꯠꯇꯦ ꯑꯗꯨꯅ ꯁꯠ ꯁꯠ ꯁꯠ ꯁꯠ ꯇꯝꯊꯣꯛꯑꯒ ꯁꯠ ꯂꯣꯏꯁꯤꯜꯂ ꯆꯠꯈꯤꯕ ꯑꯗꯨꯅ ꯐꯩꯌꯦꯅ ꯈꯜꯂꯛꯑꯦ ꯍꯥꯏꯕ ꯅꯪꯕꯨꯣ ꯑꯗꯩ ꯏꯟꯇꯔꯟꯗꯨꯗꯤ ꯂꯩꯇ꯭ꯔꯁꯨ ꯌꯥꯏꯌꯦꯗꯅ
ꯎꯝ ꯑꯗꯨ ꯏꯕꯦꯝꯃ ꯑꯩ ꯀꯩꯅꯣ ꯇꯧꯏ
ꯎꯝ
ꯇꯥꯕ ꯑꯩ ꯂꯥꯛꯑꯀꯥꯟꯗ ꯐꯖꯅ ꯇꯧꯔ ꯂꯩꯦ ꯑꯗꯣ ꯑꯩꯅꯦ
ꯎꯝ
ꯈꯪꯗꯦ ꯅꯪꯗꯣ ꯅꯪꯗꯤ ꯅꯪꯗꯤ ꯅꯨꯡꯊꯤꯟꯗ ꯇꯝꯃꯗꯣꯏ ꯅꯠꯇ꯭ꯔꯥ
ꯇꯝꯒꯕꯅꯗꯤ ꯑꯗꯨꯝ ꯈꯜꯂꯦꯗ
ꯎꯝ ꯑꯩ ꯃꯄꯥꯟꯗ ꯆꯠꯈꯒꯦ
ꯍꯖꯧ
ꯃꯄꯥꯟ ꯂꯝ ꯆꯠꯈ꯭ꯔꯒꯦꯕ
ꯎꯝ
ꯌꯥꯝ ꯋꯥꯔꯦ ꯁꯋꯥꯥꯏ ꯃꯅꯤꯄꯨꯔꯗ ꯂꯩꯕ ꯑꯩ ꯈꯪꯗ ꯑꯩ ꯑꯗꯨꯗꯣ ꯑꯗꯨꯝ ꯑꯩꯗꯣ ꯈꯔ ꯈꯔ ꯀꯩꯅꯣꯗꯗꯤ ꯍꯟꯅꯤ ꯁꯤꯗ ꯑꯗꯨꯅ ꯑꯉꯥꯏ ꯈꯨꯅꯪ ꯕꯣꯏꯂꯔ ꯀꯩꯀꯥ ꯂꯣꯏ ꯂꯩꯕ ꯅꯠꯇ꯭ꯔꯣ
ꯅꯌꯦ
ꯎꯝ ꯐꯔꯦ ꯑꯗꯨꯗꯤ ꯔꯥꯏꯁ ꯀꯨꯀꯔ ꯃꯆꯥꯗꯨꯒ ꯄꯨꯊꯟꯕ꯭ꯔꯥ
ꯄꯨꯌꯦ
ꯑꯣ ꯂꯣꯏ ꯄꯨ ꯌꯥꯕ꯭ꯔꯕ
ꯂꯣꯏ ꯌꯥꯏꯍꯦ ꯑꯩꯈꯣꯏꯗꯤ
ꯎꯝ ꯑꯗꯣ ꯅꯪ ꯆꯦꯡꯗꯨꯗꯤ ꯀꯩ ꯄꯤꯖꯒꯦꯅꯣꯣꯏꯗ
ꯑꯁ ꯆꯦꯡꯁꯦ ꯍꯧꯖꯤꯛꯄꯨꯗꯤ ꯈꯔ ꯀꯩꯅꯣ ꯇꯧꯔꯦ ꯈꯔ ꯌꯥꯟꯕꯩ ꯐꯔꯦꯗ ꯃꯃꯥ ꯑꯩꯅ ꯂꯩ ꯀꯥꯟꯗꯨꯒ ꯍꯥꯏꯔꯒꯗꯤ ꯍꯥꯏꯗꯤ ꯃꯩꯇꯩ ꯆꯦꯡ ꯈꯔ ꯈꯔ ꯌꯥꯟꯕꯤꯑꯕ
ꯑꯥ ꯈꯪꯗ꯭ꯔꯤꯕꯦꯝꯅ ꯇꯧꯔꯤꯕꯁꯦ ꯅꯨꯡꯁꯤꯔꯛꯇꯦ ꯀꯃꯥꯏ ꯂꯦꯟꯗꯦ ꯂ ꯈꯥꯏꯗ ꯍꯧꯖꯤꯛ ꯀꯩꯅꯣ ꯄꯨꯡ ꯀꯩꯅꯣ ꯇꯨꯋꯦꯜꯐꯄꯨꯗꯤ ꯀꯩꯅꯣ ꯃꯤꯅꯤꯠ ꯇꯔꯥꯅꯤꯊꯣꯏꯕꯨꯗꯤ ꯐꯥꯗꯣꯔꯦ ꯑꯗꯨꯏ ꯁꯤ ꯂꯣꯏꯕꯒ ꯑꯗꯨꯝ ꯑꯃ ꯇꯧ ꯕꯀꯣꯔꯦ
ꯎꯝ
ꯑꯗꯣ ꯑꯗꯨꯗꯅ ꯑꯃꯨꯛ ꯀꯩꯀꯩꯅꯣ ꯋꯥꯔꯤ ꯀꯃꯥꯏ ꯍꯥꯏꯅꯤ ꯑꯗꯣ ꯅꯨꯄꯥꯈꯩꯗꯣ ꯑꯗꯨꯝ ꯀꯦꯝ ꯃꯣꯏꯗꯤ ꯅꯪ ꯅꯣꯏ ꯀꯥꯗꯒ ꯑꯗꯨꯝ ꯑꯃꯔꯖꯤꯠ ꯀꯩꯀꯥ ꯂꯩꯃꯤꯟꯅꯔꯤꯗꯣ ꯑꯗꯣ ꯐꯅꯥꯝ ꯆꯪꯉꯛꯄ ꯈꯣꯠꯂꯛꯄ ꯑꯗꯨꯝ ꯆꯪꯉ ꯂꯩꯕꯣ ꯀꯃꯥꯏꯅ ꯇꯧꯒꯦ
ꯆꯉ ꯄꯥꯏꯁꯦ ꯍꯥꯏꯗꯤ ꯑꯩꯈꯣꯏꯗꯤ ꯁꯦꯅꯤꯌꯔ ꯂꯩꯇꯕ ꯔꯨꯝꯅꯤꯅꯥꯛ ꯆꯥꯛ ꯆꯥꯕ ꯈꯣꯠꯄ ꯑꯗꯨꯝ ꯇꯧꯋꯦꯗꯅ ꯑꯗꯨꯗ ꯃꯣꯏ ꯀꯩꯁꯨ ꯂꯥꯡꯉ ꯂꯩꯇꯦꯀꯣ ꯂꯣꯏ ꯂꯥꯛ ꯄꯥꯅꯩ
ꯅ ꯑꯗꯣ ꯑꯌꯨꯛꯇꯗꯤ ꯀꯩꯅꯣ ꯑꯌꯨꯛꯇꯁꯨ ꯅꯣꯏ ꯄꯨꯜꯂꯣ ꯆꯥꯃꯤꯟꯅꯩꯔꯣꯗꯣ
ꯌꯨꯛꯇ ꯑꯍꯣꯏ ꯖ ꯑꯌꯨ